ꯍꯜꯂꯣ ꯍꯜꯂꯣ ꯑ ꯀꯗꯩꯅꯣ
ꯏꯕꯩ ꯅꯪ ꯀꯔꯤ ꯇꯧꯋꯦ
ꯑꯩꯗꯤ ꯁꯨꯝ ꯐꯝꯃꯤꯌꯦ ꯀꯩꯏꯔꯤꯅꯣ
ꯑꯩꯗꯤ ꯅꯣꯠꯁ ꯏꯔꯦ ꯀꯗꯥꯏꯗ ꯂꯩꯌꯦ ꯅꯪ
ꯑꯩ ꯔꯨꯝ ꯔꯨꯝꯗ ꯂꯩ
ꯑꯣ ꯑꯣ
ꯅꯪꯗꯤ
ꯑꯩꯗꯤ ꯍꯧꯖꯤꯛ ꯃꯥꯄꯟꯗ ꯂꯩꯌꯦ
ꯃꯄꯥꯟꯗ ꯂꯩꯌꯦ ꯃꯄꯟꯗ ꯂꯩꯔꯒ ꯅꯣꯠꯁ ꯏꯔꯤꯕ ꯑꯣ ꯑꯣ ꯑꯣ ꯑꯣ ꯑ ꯑꯥ ꯊꯕꯛ ꯂꯩꯇꯕ꯭ꯔꯥ
ꯍꯣꯏ ꯍꯧꯖꯤꯛ ꯇ ꯊꯄꯗ ꯂꯩꯇꯦ ꯑꯗꯨ ꯑꯗꯨ ꯃꯅ ꯀ ꯃꯔꯔ
ꯑꯣꯖꯥ ꯀꯥꯅꯥ ꯀ ꯅꯣꯁꯅꯣ
ꯎꯝ ꯑꯣ ꯆ ꯑꯣꯕꯤ ꯆ ꯀꯅꯤ ꯑꯁꯤꯔꯤꯦ
ꯑꯣ ꯀꯌꯥꯝ ꯀꯌꯥꯝ ꯑꯣꯠꯂꯤꯒꯦ ꯂꯣꯏꯒꯗꯕ
ꯈꯤꯇꯪ ꯈꯤꯇꯪ ꯂꯩꯌꯦ
ꯎꯝ ꯏꯊꯣꯛ ꯏꯊꯣ
ꯇꯕꯔꯣ ꯍꯣꯏ
ꯇꯥꯔꯦ ꯇꯔꯦ ꯅꯪꯒꯤ ꯅꯦꯠꯁꯦ ꯈꯔ ꯆꯥꯔꯦ ꯅꯪꯗꯤ
ꯁꯤꯡꯖꯨꯒꯨꯝꯕ ꯑꯗꯨꯒ ꯀꯔꯤ ꯀꯔꯤ ꯆꯥꯈ꯭ꯔꯦ
ꯑꯣ ꯑꯗꯨꯗꯤ ꯄꯨꯛ ꯊꯜꯂꯝꯃꯅꯤꯅꯦ
ꯍꯣꯏ
ꯀꯩ ꯇꯧꯋꯦ ꯅꯪ ꯍꯧꯖꯤꯛ
ꯀꯩꯁꯨ ꯇꯧꯗꯦ ꯑꯩꯗꯣ ꯊꯕꯛ ꯈꯔ ꯆꯠꯂꯨꯕ ꯍꯜꯔꯛꯄꯒꯤ ꯋꯥꯔꯦꯅ ꯐꯝꯃꯤ
ꯎꯝ
ꯀꯔꯤ ꯇꯧꯔꯒꯦ ꯅꯣꯛꯏꯗꯨꯕꯣ
ꯑꯩꯅ ꯁꯤꯗ ꯂꯩꯕ ꯃꯥꯒꯤ ꯃꯅꯤꯡꯗ ꯃꯤ ꯂꯩꯌꯦꯕꯀꯣ
ꯑꯩꯗꯤ ꯀꯅꯥꯝ
ꯅꯪꯅ ꯅꯪꯅ ꯀꯩꯗꯧꯕꯥ
ꯑꯩꯅꯀꯣ ꯑꯁꯤꯗ ꯀꯣ ꯃꯤꯅ ꯃꯉꯣꯟꯗ ꯂꯨꯞꯇꯣꯔꯒ ꯅꯨꯛꯇꯧꯋꯦ
ꯑꯣ ꯑꯗꯨꯗꯤ ꯍꯥꯏꯌꯣ ꯂꯨꯛ ꯇꯧꯒꯅꯣ ꯑꯩ ꯋꯥꯔꯤ ꯁꯥꯟꯅꯒꯦꯅ ꯍꯥꯏꯌꯣ
ꯍꯥꯏꯌꯨꯀꯣ ꯑꯗꯨꯅ ꯐꯩꯏ ꯐꯒꯅꯤ ꯅꯠꯇ꯭ꯔꯒꯗꯤ ꯃꯣꯏꯅ ꯑꯗꯨꯝ ꯂꯨꯛ ꯇꯧꯔ ꯂꯩꯔꯗꯤ ꯅꯪꯗꯣ ꯋꯥ ꯉꯥꯡꯕ ꯉꯝꯃꯔꯣꯏꯗꯅ
ꯍꯣꯏ ꯑꯗꯨ
ꯑꯟꯑꯣꯗꯤꯕꯜ
ꯑꯟꯑꯣꯗꯤꯕꯜ ꯀꯕꯤꯅ ꯂꯩ ꯌꯥ ꯏꯅ ꯃꯗ ꯇ ꯎꯗꯦ ꯎꯝ ꯌꯦꯔꯨꯨꯝꯒꯥ ꯑꯂꯨ ꯀꯗꯥ ꯆ ꯂꯩꯒ
ꯀꯩ ꯍꯥꯏꯅꯣ ꯁꯦꯡꯅ ꯇꯥꯗ꯭ꯔꯦ
ꯅꯪ ꯀꯗꯩꯗ ꯂꯩꯌꯦ
ꯑꯣ ꯑꯩ ꯃꯄꯥꯟꯗ ꯁꯨꯝ ꯐꯝꯃꯤꯌꯦ
ꯑꯟꯏꯟꯇꯦꯜꯂꯤꯖꯦꯕꯜ
ꯀꯩ ꯍꯥꯏꯅꯣ
ꯑꯩ ꯅꯪꯕꯨ ꯎꯗꯦ
ꯑꯩ ꯎꯔꯝ ꯎ ꯎꯒꯅꯤ ꯅꯪ ꯀꯗꯥꯏꯗ ꯂꯩꯕꯒꯤꯅꯣ
ꯑꯗꯤ ꯋꯥꯁꯔꯨꯝ ꯗ ꯃꯅꯥꯛꯇ ꯂꯩꯌꯦ
ꯋꯥꯁꯔꯨꯝ ꯃꯅꯥꯛꯇ ꯂꯩꯌꯦ
ꯃꯠꯇ
ꯑꯩꯅ ꯀꯩꯅꯣꯗ ꯀꯔꯥꯏ ꯑꯩꯗꯤ ꯀꯦꯟꯁꯔ ꯄꯦꯁꯦꯟꯒꯤ ꯕꯦꯠ ꯂꯩꯕꯗꯣ ꯑꯗꯨꯗ
ꯎꯝ
ꯑꯗꯨꯗ ꯂꯩꯌꯦ ꯑꯩꯅ ꯑꯗꯨ ꯅꯪ ꯉꯁꯥꯏ ꯀꯩ ꯌꯦꯟꯁꯥꯡ ꯆꯥꯈꯤꯕꯅꯣ
ꯀꯔꯦ
ꯉꯁꯥꯏ ꯀꯩ ꯏꯟꯖꯥꯡ ꯆꯥꯈꯤꯕꯅꯣ
ꯁꯤꯡꯖꯨ ꯀꯨꯝꯕꯥ ꯑꯗꯨꯒ ꯀꯔꯤ ꯔ ꯃꯪꯒꯥꯟ ꯀꯔꯤ ꯀꯔꯤ ꯑꯗꯨꯒ ꯖꯨꯏꯁ ꯃꯤꯗꯨ ꯊꯥꯏꯌꯦ
ꯑꯣ ꯍꯥꯎꯕ꯭ꯔꯣ
ꯌꯥꯝ ꯍꯥꯎꯋꯦ
ꯑꯣ ꯄꯨꯡ ꯀꯌꯥꯗ ꯍꯣꯁꯇꯦꯜ ꯆꯠꯇꯣꯏꯅꯣ ꯑꯗꯨꯗꯤ ꯑꯟꯑꯣꯗꯤꯕꯜ
ꯍꯥ
ꯄꯨꯡ ꯀꯌꯥꯗ ꯍꯣꯁꯇꯦꯜꯗ ꯆꯠꯇꯣꯏꯅꯣ
ꯄꯨꯡ ꯇꯔꯨꯛꯇ ꯅꯪꯗꯤ ꯑꯩ ꯅꯪꯗꯤ ꯌꯨꯝꯗ ꯂꯩꯌꯦꯀꯣ
ꯍꯣꯏ ꯑꯩꯗꯤ ꯌꯨꯝꯗ ꯂꯩꯌꯦ
ꯑꯣ ꯑꯗꯨ ꯄꯨꯨꯡ ꯇꯔꯨꯛ ꯀꯨꯝꯇ ꯍꯣꯁꯇꯦꯜꯗ ꯆꯠꯈꯤꯅꯦ ꯑꯃꯒ
ꯍꯣꯍꯣꯏ ꯍꯣꯁꯇꯦꯜ ꯆꯠꯂꯒ ꯀꯩꯀꯩ ꯇꯧꯔꯨꯗꯣꯏꯅꯣ
ꯀꯩꯁꯨ ꯇꯣꯗꯦ ꯑꯗꯨꯃꯥꯏꯅ ꯐꯝꯕ ꯌꯨꯁꯇꯒꯤꯅꯤ ꯌꯥꯝꯅ ꯎꯝ ꯀꯔꯤ ꯌꯥꯝꯅ ꯇꯥꯏꯌꯔꯠ ꯑꯣꯏꯔꯗꯤꯀꯣ ꯋꯥꯔꯤꯕ ꯒꯦꯁꯣ ꯀꯌꯥ ꯑꯗꯨꯃꯅ ꯇꯨꯝꯕꯥ ꯍꯞꯄ ꯇꯃ ꯏꯂꯕꯤꯅꯤ ꯅꯗꯤ
ꯍꯥꯏꯗꯤ ꯍꯧꯖꯤꯛ ꯉꯍꯥꯛꯇꯪ ꯂꯩꯔꯅꯤꯗꯅ ꯑꯗꯨꯒ ꯅꯨꯃꯤꯗꯥꯡꯒꯤ ꯑꯩꯈꯣꯏꯗꯣ ꯂꯥꯏ ꯈꯣꯏꯔꯝꯕ ꯂꯩꯗꯅ
ꯑꯣ ꯑꯣ
ꯑꯗꯨ ꯂꯥꯏꯥꯛ ꯀꯅꯤ ꯂꯥꯏꯥꯛꯝꯕ ꯂꯔꯒ ꯆꯥꯛ ꯏꯁꯤꯡ ꯊꯣꯡꯉꯅꯤ ꯆꯥꯛ ꯏꯁꯤꯡ ꯊꯣꯡꯕ ꯂꯣꯏꯔꯒ ꯃꯥꯣ ꯑꯗꯨ ꯂꯣꯏꯁꯤꯜꯂꯅꯤ ꯑꯗꯨꯒ ꯑꯗꯨꯝ ꯇꯨꯝꯃꯅꯤ
ꯑꯣ ꯈꯔ
ꯑ ꯏꯟꯁ ꯔ꯭ꯔꯣ ꯅꯪꯗꯤ
ꯆꯪꯅꯤꯡꯉ ꯑꯗꯨ ꯑꯣꯏꯔꯁꯨ ꯑꯩꯈꯣꯏꯒꯤꯗꯤ ꯂꯝꯕꯤꯗꯣ ꯐꯠꯇꯦ
ꯀꯩꯒꯤ ꯂꯝꯕꯤ ꯊ꯭ꯔꯤꯕ
ꯑꯩꯈꯒꯤ ꯂꯝꯕꯤ ꯇꯖꯤꯣ ꯑꯗꯨ ꯑꯗꯨꯅꯦ ꯑꯗꯨꯅꯦ ꯑꯩꯈꯣꯏꯒꯤ ꯌꯨꯝꯗ ꯌꯨꯝꯒꯤ ꯂꯝꯕꯤꯗꯣ ꯂꯦꯟꯁ꯭ꯂꯥꯏꯠ ꯇꯧꯔ ꯀ ꯍꯥꯏꯅꯤ ꯍꯧꯖꯤꯛ ꯇꯨꯔ ꯆꯄ ꯌꯥꯗ꯭ꯔꯔꯤ
ꯑꯣ ꯑ ꯑꯗꯨꯗꯤ ꯅꯤꯡ ꯉꯎꯇ ꯄ
ꯍ ꯑꯗꯨꯅꯦ
ꯎꯝ ꯍꯣꯁꯇꯦꯜꯗ ꯂꯩꯕꯗꯨꯕꯨ ꯀꯃꯥꯏꯅ ꯇꯧꯕ
ꯍꯁꯇꯦꯜꯗꯤ ꯂꯩꯕꯤꯁꯨ ꯍꯣꯏ ꯅꯨꯡꯉꯥꯏꯔꯦ
ꯎꯝ ꯀ꯭ꯂꯥꯁ ꯀꯩꯀꯩꯗꯤ ꯇꯧꯗꯕ꯭ꯔꯣ
ꯀ꯭ꯂ꯭ꯂꯥꯁꯇꯤꯛ ꯇꯧꯋꯤ ꯌꯥꯎꯋꯦꯨꯡ ꯀ꯭ꯂ꯭ꯂꯥꯁꯅ ꯄꯨꯟ ꯇꯔꯥꯒ ꯑꯃ ꯇꯛꯣ ꯂꯣꯏꯔꯗꯤ ꯑꯗꯨꯒ ꯄꯨꯡ ꯑꯃꯒꯨꯝꯕꯗ ꯔꯦꯁ ꯇꯧꯔꯒ ꯑꯃꯨꯛꯀ ꯍꯁꯄꯤꯇꯥꯜꯗ ꯏꯇꯤ ꯆꯞꯄꯜ ꯆꯔ
ꯑꯣ
ꯎꯝ ꯍꯧꯖꯤ ꯀꯥꯟꯗꯗ ꯑꯈꯣꯏ ꯁꯤ ꯌꯥꯝꯅ ꯇꯥꯏ ꯑꯣꯏꯑꯦ
ꯑꯗꯨꯗꯤ ꯑꯣꯖꯥꯗ ꯃꯦꯝ ꯑꯩꯈꯣꯏꯄ ꯆꯠꯆꯔꯔꯣꯏꯒꯦ ꯌꯥꯝ ꯇꯌꯥꯔꯠ ꯑꯣꯏꯔꯦꯅ ꯍꯥꯏꯌꯨꯗꯅ ꯑ
ꯍꯣꯏꯣꯏ ꯑꯗꯨꯃꯅ ꯍꯥꯏꯈ꯭ꯔꯦ ꯑꯗꯨ ꯑꯣꯏꯔꯁꯨ ꯃꯈꯜ ꯀꯣ ꯑꯦ ꯑꯩꯈꯣꯏꯁꯨ ꯑꯗꯨꯃꯥꯏꯅ ꯂꯥꯛꯀꯅꯤ ꯏꯁꯇꯨꯗꯦꯟ ꯑꯣꯏꯔꯗꯤ ꯑꯩꯈꯣꯏꯁꯨ ꯑꯗꯨꯃꯥꯏꯅ ꯀꯔꯤꯒꯤꯅꯣ ꯃꯈꯣꯏꯗꯣ ꯀꯔꯤ ꯀꯔꯤ ꯀꯝꯄ꯭ꯂꯦꯟ ꯇꯧꯋꯦ ꯑꯗꯨꯝꯅ ꯍꯥꯏꯕꯗ ꯂꯩꯇꯦ
ꯑꯗꯨꯅꯦ ꯀꯝꯄ꯭ꯂꯤꯠ ꯇꯧꯔꯁꯨ ꯍꯧꯖꯤꯛꯇꯤꯀꯣ
ꯎꯝ ꯑꯣ ꯈꯔ ꯈꯔ ꯄꯣꯊꯥꯎꯀꯣ ꯅꯠꯇ꯭ꯔꯒꯗꯤ ꯅꯁꯥꯗꯣ ꯅꯥꯔꯅꯤ ꯅꯥꯔꯗꯤ ꯍꯣꯁꯄꯤꯇꯥꯜ ꯆꯠꯂꯒ ꯄꯩꯥ ꯄꯩꯁ ꯍꯣꯁꯄꯤꯇꯥꯜꯗ ꯑꯣꯏꯅ ꯄꯩꯁꯥꯗ ꯊꯝꯃꯅꯤꯀꯣ
ꯑꯔꯖꯨ ꯃꯦ
ꯍꯣꯏ ꯍꯣꯏ ꯅꯥꯍꯟꯒꯅꯣ ꯅꯥꯍꯟꯒꯅꯣ ꯉꯁꯤꯗꯤ ꯀꯩꯀꯩ ꯇꯧ ꯒꯦ
ꯑꯗꯨꯩꯅ ꯁꯤꯗꯣ ꯑꯗꯨꯃꯥꯏꯅ ꯐꯝꯕ ꯑꯗꯨꯣꯔꯦ ꯀꯔꯤ ꯀꯔꯤꯗ ꯀꯔꯤꯁꯨ ꯇ ꯅꯗ꯭ꯔꯦ
ꯀꯩꯁꯨ ꯇꯧꯅꯤꯡꯗ꯭ꯔꯦ
ꯍꯣꯏ ꯏꯗꯀꯣ ꯑ ꯌꯥꯝ ꯂ ꯂꯦꯖꯣ
ꯎꯝ ꯎ ꯅꯔꯁ ꯇꯝꯃꯒ ꯑꯗꯨꯃꯥꯏꯅ ꯂꯤꯖꯤ ꯑꯣꯏꯔꯗꯤ ꯌꯥꯔꯔꯣꯏꯗ ꯄꯦꯁꯦꯟ ꯄꯦꯁꯦꯟ ꯀꯩꯅꯣ ꯁꯤꯒꯤ ꯅꯔꯁꯗꯤ ꯄꯥꯝꯗꯦꯅ ꯍꯥꯏꯔꯝꯃꯤ
ꯍꯁꯤ ꯅꯁꯤ ꯐꯅꯤ
ꯍ ꯁꯤ ꯀ
ꯍꯣꯏꯁꯤꯀꯞꯇꯅꯤ ꯈꯔ
ꯅꯁꯥ ꯉꯝꯗꯕ ꯌꯥꯂꯦ ꯑꯣꯏꯔꯤꯗꯨꯕꯣ
ꯍꯣꯏꯣꯏ ꯑꯀꯥꯏꯗ ꯅꯨꯃꯤꯗꯣ ꯌꯥꯝꯅ ꯊꯥꯕꯠꯁꯤꯂ ꯍꯥꯏꯗꯤ
ꯑꯣ ꯑꯣ ꯑꯣ ꯑꯗꯨꯗꯤ
ꯃꯄꯥꯟꯗ ꯃꯇꯝꯁꯨ ꯂꯩꯇꯦ
ꯑꯣ ꯑꯣ ꯑꯣ ꯑꯣ ꯑꯗꯨꯗꯤ ꯊꯕꯛꯁꯦ ꯃꯌꯥꯝ ꯆꯤꯜꯂꯦꯅꯦꯀꯣ
ꯍꯣꯏ ꯑꯗꯨꯅꯦ ꯃꯄꯥꯟꯗ ꯆꯠꯇ꯭ꯔꯁꯨ ꯌꯥꯗꯦ
ꯑꯣ ꯑꯗꯣ ꯅꯪꯒꯤ ꯐꯦꯚꯔꯥꯏꯠ ꯀꯂꯔꯁꯦ ꯀꯩ ꯀꯂꯔ ꯑꯣꯏꯒꯦ
ꯐꯦꯚꯔꯦꯠ ꯀꯂꯔ ꯇ ꯍꯋꯥꯏꯠ ꯑꯦꯟ ꯕ꯭ꯂꯦꯛꯅꯦ
ꯑꯣ ꯑꯗꯣ ꯋꯥꯏꯠ ꯀꯂꯔꯗꯤꯀꯣ ꯌꯥꯝꯅ ꯐꯩꯌꯦ ꯍꯥꯏꯌꯦ ꯃꯤꯗꯣ ꯄꯣꯖꯤꯇꯤꯚ ꯃꯥꯏꯟ ꯌꯥꯝ ꯈꯂꯦꯅꯁꯨ ꯍꯥꯏꯕꯅꯦ
ꯍ ꯃ ꯆ ꯆꯅ ꯉꯇꯇ
ꯍꯥꯏꯕꯅꯦ ꯑꯁꯪꯕꯒꯤ ꯑꯗꯨꯒ ꯕ꯭ꯂꯦꯛ ꯀꯂꯔꯗꯤꯀꯣ ꯭ꯂꯦꯛ ꯀꯂ ꯍꯥꯏꯔꯗꯤ ꯃꯤꯗꯣ ꯌꯥꯝ ꯒꯨꯗ ꯑꯣꯏꯕ ꯃꯤꯗꯤ ꯑꯣꯏꯗꯕ
ꯑꯣꯏꯇꯕ
ꯍꯣꯏ ꯈꯤꯇꯪ ꯅꯦꯒꯦꯇꯤꯚ ꯃꯥꯏꯟ ꯆꯦꯟꯕ ꯂꯩꯗꯅ
ꯍ ꯍꯝ
ꯑꯗꯨ ꯑꯣꯏ ꯍꯥꯏꯕꯅꯦ
ꯑ ꯃꯒ ꯅ ꯌꯥ ꯋꯥ ꯌꯥꯗꯤ
ꯑ
ꯃꯠꯇꯍꯣ
ꯑꯦ ꯍꯟꯗꯛꯇꯤ ꯋꯥꯔꯜ ꯀꯞ ꯂꯩꯗꯅ ꯕꯣꯜ ꯌꯦꯡꯗꯕ꯭ꯔꯣ
ꯍꯣꯏ ꯌꯦꯡꯨꯔꯦ ꯍꯥꯏꯗꯤ ꯅꯔꯣꯟꯁꯨ ꯐꯖꯅ ꯇꯨꯝꯗꯦ ꯍꯣꯏ ꯑꯩꯅ ꯎꯔꯗꯤ ꯑꯩꯒꯤ ꯗꯤꯁ ꯐꯦꯚꯠ ꯗ ꯑꯩꯒꯤ ꯐ꯭ꯔꯦꯟꯁ ꯑꯃꯅ ꯦ ꯀꯣꯅ ꯅꯍꯥꯟꯗꯨꯁꯨꯣꯅꯨꯡꯝꯁꯨ ꯑꯗꯨꯅ ꯍꯥꯏꯗꯤ ꯐꯖꯅ ꯇꯨꯝꯗꯦ ꯑꯩꯒꯤꯗꯤ ꯅꯣꯔꯕꯦꯗꯨ ꯈꯟꯕ꯭ꯔꯣ ꯀꯟꯇ꯭ꯔꯤꯗꯨꯣ ꯅꯣꯔꯋꯦꯗ ꯍꯂꯦꯟꯗꯣ ꯑꯗꯨ ꯅꯨꯄꯥ ꯍꯥꯂꯦꯟꯗꯨꯣ ꯈꯕ꯭ꯔꯣ ꯅꯪ
ꯈꯪꯗꯦ
ꯑꯁ ꯌꯥꯝꯅ ꯃꯗꯨ ꯌꯥꯝꯅ ꯏꯟꯁꯀꯝꯗꯨ ꯌꯥꯝꯅ ꯀꯣ ꯑ ꯍꯧꯖꯤꯛꯇꯣ ꯌꯥꯎꯋꯦ ꯚꯏꯔꯧꯋꯦ ꯑꯗꯨ ꯅꯨꯄꯥ ꯌꯥꯝ ꯇꯣꯜ ꯂꯧꯔꯒ ꯑꯗꯨꯒ ꯁꯝꯁꯨ ꯌꯥꯝꯅ ꯂꯣꯡ ꯎꯏꯀꯣ ꯑꯗꯨ ꯅꯨꯄꯥꯗꯣ ꯈꯪ꯭ꯔꯣ ꯍꯣꯏ ꯑꯩꯒꯤ ꯐꯦꯚꯣꯔꯦꯠ ꯍꯥꯏꯕꯁꯨ ꯍꯜꯂꯦꯅ ꯃꯥꯒꯤ ꯃꯤꯗꯨ ꯍꯥ ꯍꯂꯦꯅꯦ ꯀꯣ ꯑꯗꯨ ꯃꯥꯗꯨ ꯌꯥꯝꯅꯝ ꯄꯥꯝꯖꯔꯒ ꯃꯒꯤꯕꯤꯌꯨ ꯅꯔ ꯏ ꯃꯥꯒꯤꯗꯨꯨ ꯁꯞꯄꯣꯔꯠ ꯇꯧꯋꯦ ꯑꯗꯨꯒ ꯃꯈꯣꯏꯅ ꯒꯨꯜ ꯑꯅꯤ ꯍꯥꯞꯈ꯭ꯔꯦ
ꯍꯣ
ꯍꯣꯏ ꯍꯣꯏ
ꯑꯣ ꯐꯔꯦ ꯐꯔꯦ ꯑꯩꯗꯤ ꯌꯦꯡꯗꯦ ꯑꯗꯣ ꯑꯩꯅ ꯄꯥꯝꯕꯗꯤ ꯌꯥꯎꯋꯦ
ꯎ ꯅꯪ ꯅꯪꯅ ꯄꯥꯝꯕꯗꯤ ꯀꯔꯤ ꯀꯔꯤ ꯀꯟꯇ꯭ꯔꯤꯅꯣ
ꯑꯩꯗꯤ ꯭ꯔꯖꯤꯜ ꯇ ꯄꯥꯝꯃꯦ
ꯑꯣ ꯑꯗꯨꯒ ꯑꯗꯨ ꯑꯇꯩꯗꯤ
ꯑꯇꯩꯗꯤ ꯑꯥꯔꯖꯦꯟꯇꯤꯅꯥꯒ ꯑꯅꯤꯁꯤ ꯄꯥꯝꯃꯦ ꯑꯇꯩꯗꯤ ꯄꯥꯝꯗꯦ
ꯑꯣ ꯃꯤ ꯂꯣꯏꯅꯃꯛꯅ ꯑꯔꯖꯦꯟꯇꯤꯅꯥꯒꯨꯝꯕ ꯑꯗꯨꯒ ꯀꯔꯤ ꯀꯔꯤ ꯑꯣ ꯄꯇꯀꯣ ꯑꯗꯨ ꯭ꯔꯥꯖꯤꯜ ꯇꯣ ꯄꯥꯝꯃꯦꯀꯣ ꯐ꯭ꯔꯦꯟꯁ ꯇꯣ
ꯂꯣꯏꯅ ꯃꯥꯅ ꯄꯥꯝꯃꯦꯀꯣ ꯑꯗꯨꯗꯤ ꯅꯪꯗꯨ ꯅꯥꯏꯃꯔꯗꯨꯣ ꯌꯥꯝꯅ ꯄꯥꯝꯕ꯭ꯔꯣ
ꯍꯣꯏ ꯑꯩꯃ ꯑꯩ ꯑꯩꯒꯤ ꯐꯦꯚꯔꯦꯠꯤ ꯏꯃꯥꯅꯦ
ꯍꯣꯏ ꯑꯗꯨꯅꯦ ꯅꯪꯗ ꯐꯖꯅꯦ
ꯐꯖ ꯀꯣꯃꯆꯣ ꯇ ꯇꯨꯒ ꯍꯥꯒ
ꯍꯣꯏ ꯍꯣꯏ ꯑꯗꯨꯒ ꯃꯥꯒꯤ ꯃꯆꯥ ꯃꯆꯥꯗꯨ ꯃꯆꯥꯗꯨ ꯃꯕꯤꯗꯨ ꯌꯥꯝꯅ ꯂꯟꯁꯤꯌꯦꯀꯣ ꯂꯥꯏꯃ ꯃꯆꯥꯗꯨ
ꯎꯝ ꯎꯝ
ꯑꯃ ꯃꯁꯤꯃꯗ ꯍꯣꯏ
ꯍꯣꯏ ꯃꯦꯟꯃꯥꯔꯒꯤ ꯑꯉꯥꯡꯗꯣ ꯀꯌꯥ ꯂꯩꯒꯦ
ꯍꯧꯖꯤ ꯇꯨ ꯑꯅꯤ ꯂꯩꯌꯦꯀꯣ
ꯅꯨꯄꯤ ꯅꯨꯄꯤ ꯉꯥꯛꯇ ꯑꯅꯤ
ꯍ ꯃꯥꯅꯦꯦ ꯑꯗꯨ ꯐꯖꯅ ꯈꯟꯗꯦ ꯃꯥꯒꯤꯗꯨ ꯑꯅ ꯈꯝꯕ ꯑ ꯅꯨꯄꯤ ꯑꯃꯗꯣ ꯑꯃꯗꯨ ꯅꯨꯄꯤ ꯑꯃꯗꯣ ꯐꯖꯅ ꯊꯝꯃꯦ ꯃꯥꯕꯤꯗꯨꯣ ꯑꯗ ꯑꯣꯏ ꯑꯗꯨ ꯑꯅꯨꯔꯨ ꯐ ꯆꯗ ꯀꯗꯤ ꯈꯟꯗꯦ ꯃꯜꯗꯁ
ꯑ ꯅꯣꯏ ꯅꯪꯗꯤ ꯀꯩ ꯀꯦꯝꯅ ꯏꯄꯥꯝ ꯄꯥꯝꯒꯦ
ꯐꯨꯕꯣꯅ ꯑꯗꯤ ꯄ